ꯇꯥꯕ꯭ꯔꯣ
ꯍꯜꯂꯣ
ꯇꯥꯕ꯭ꯔꯣ
ꯇꯥꯏ ꯇꯥꯏ ꯍꯜꯂꯣ
ꯀꯩ ꯀꯩ ꯇꯥꯌꯦ ꯇꯥꯌꯦ
ꯑꯣ ꯍꯣꯏ ꯀꯃꯥꯏ ꯀꯃꯥꯏꯅ ꯇꯧꯔꯤꯒꯦ ꯅꯨꯡꯉꯥꯏꯔꯤꯕꯣ
ꯑꯁ ꯑꯩꯁꯤꯗꯤ ꯉꯁꯤꯗꯤ ꯅꯨꯡꯉꯥꯏꯇ꯭ꯔꯦꯕ ꯀꯩꯅꯣ ꯇꯧꯔ ꯂꯩꯔꯦꯅꯦ ꯎꯝ ꯑꯩꯈꯣꯏꯒꯤ ꯂꯥꯏꯍꯧ ꯇꯧꯕꯗꯣ ꯂꯥꯏꯍꯧ ꯇꯧꯔ ꯂꯩꯔꯦ ꯉꯁꯤꯁꯤꯗꯤ ꯉꯁꯥꯏ ꯅꯣꯡ ꯈꯔ ꯆꯣꯠꯂꯨꯕ ꯍꯥꯏꯇꯔꯦ
ꯑꯣ ꯍꯤꯗꯥꯛ ꯒꯨꯂꯤꯒꯗꯤ ꯆꯠꯔꯨꯕꯦ ꯏꯆꯥꯟ
ꯍꯤꯗꯥꯛ ꯒꯨꯂꯤꯁꯦ ꯆꯥꯔꯦ ꯑꯗꯨꯒ ꯑꯩꯈꯣꯏꯒꯤ ꯑꯗꯨꯝ ꯈꯨꯗꯛꯇꯗꯤ ꯐꯗꯦꯗꯅ
ꯎꯝ
ꯑꯗꯨꯒꯤ ꯑꯁ ꯅꯪꯒꯤꯗꯣ ꯃꯈꯣꯟꯜ ꯌꯥꯝꯅ ꯇꯥꯏꯅꯦ ꯏꯁꯩꯒꯤꯔ ꯀꯩꯅꯣꯝꯃ
ꯑꯣ ꯇꯥꯔꯕꯣ ꯏꯆꯥꯟ
ꯇꯥꯏꯌꯦ ꯑꯗꯣ ꯈꯤꯇꯪ ꯍꯟꯗꯣꯛꯑꯗꯤ ꯐꯅꯤ
ꯑꯣ ꯇꯥꯔꯕꯣ ꯏꯆꯦ
ꯑꯥ ꯇꯥꯏ ꯇꯥꯏ ꯑꯗꯨ ꯅꯪꯗꯤ ꯀꯔꯤ ꯇꯧꯔꯝꯃꯤꯅꯣ
ꯑꯩꯁꯦ ꯑꯩꯁꯦ ꯊꯕꯛ ꯁꯨꯔꯝꯕꯅꯤꯅꯦ ꯍꯧꯖꯤꯛꯁꯦ
ꯀꯩꯀꯩ ꯊꯕꯛ ꯁꯨꯔꯝꯃꯤꯅꯣ
ꯆꯦꯛ ꯊꯨꯒꯥꯏꯔꯝꯕꯅꯦ
ꯀꯩ ꯇꯧꯒꯦ ꯍꯥꯏꯅꯣ
ꯀꯩꯅꯣ ꯇꯧꯕꯒꯤ ꯑꯩꯈꯣꯏ ꯀꯩꯅꯣ ꯍꯩꯕ ꯑ ꯍꯥꯏꯗꯤ ꯑꯥ ꯁꯤꯃꯦꯟ ꯅ ꯀꯩꯅꯣ ꯍꯥꯏꯇꯥꯔꯦꯅꯦ ꯁꯥꯠ ꯈꯔ ꯍꯩꯕ
ꯑꯥ ꯁꯥꯔꯠ ꯍꯥꯏꯕ ꯑꯣꯏꯔꯣ ꯃꯣꯏꯗ ꯅꯣꯏꯒꯤꯗꯣ ꯆꯨꯔꯦꯗꯥꯕꯤꯒꯤ ꯍꯥꯏꯕꯗꯨ ꯅꯠꯇ꯭ꯔꯣ
ꯍꯣꯏ ꯑꯗꯨ ꯍꯥꯏꯗꯣꯏꯔꯥ ꯀꯩꯅꯣ
ꯑꯗꯣ ꯅꯨꯡ ꯂꯩꯉꯣꯏꯒꯗꯤ ꯀꯃꯥꯏ ꯀꯃꯥꯏꯅ ꯀꯗꯥꯥꯏ ꯀꯗꯥꯏꯗꯒꯤ ꯂꯧꯒꯦ ꯅꯠꯇ꯭ꯔꯒ ꯀꯃꯥꯏ ꯇꯧꯒꯦ
ꯅꯣꯏꯅꯣꯏ ꯏꯆꯦ ꯖꯥꯈꯣꯏ ꯁꯥꯔ ꯍꯩꯕ ꯀꯥꯟꯗ ꯆꯍꯧꯕꯗꯣ ꯑꯗꯨꯒꯤ ꯁꯤꯅ
ꯑꯣ ꯅꯣꯏ ꯀꯅꯥ ꯀꯅꯥ ꯁꯨꯗꯣꯏꯅꯣ ꯅꯠꯇ꯭ꯔꯒ ꯃꯤ ꯑꯇꯣꯞꯄ ꯀꯧꯕ꯭ꯔꯣ
ꯍꯜꯂꯣ
ꯇꯥꯏꯌꯦ ꯇꯥꯏꯌꯦ
ꯑꯗꯨꯗ ꯁꯤꯖꯤꯟꯅꯕ ꯅꯨꯡ ꯂꯩꯉꯥꯏꯗꯣ
ꯎ ꯑꯩꯅ ꯍꯥꯏꯗꯤ ꯃꯤ ꯑꯇꯣꯞꯄꯅ ꯍꯩꯗꯣꯏꯔꯥ ꯅꯠꯇ꯭ꯔꯒ ꯅꯣꯏꯅ ꯁꯥꯟꯅꯅꯕ ꯍꯩꯖꯗꯣꯏꯕ
ꯑꯩꯈꯣꯏꯅ ꯌꯥꯝ ꯍꯩꯖꯗꯣꯏꯅꯤ ꯍꯥꯏꯗꯤ ꯑꯩꯈꯣꯏꯅ ꯍꯩꯕ ꯍꯩꯌꯦꯕ ꯍꯩꯕ ꯍꯩꯕꯅꯤꯅ ꯃꯇꯝꯗꯣ ꯑ ꯄꯩꯁꯥꯁꯨ ꯆꯪꯉꯤꯗꯅ ꯃꯤꯉꯣꯟꯗ ꯁꯨꯍꯟꯕ ꯍꯥꯏꯁꯤꯗꯤ
ꯎꯝ ꯎꯝ
ꯑꯗꯨꯒꯤ ꯏꯁꯥꯅ ꯁꯨꯔꯒꯦꯅ ꯂꯦꯞꯄꯕ ꯑꯗꯨꯃꯥꯏꯅ
ꯑꯣ ꯐꯩꯌꯦ ꯅꯣꯏ ꯅꯁꯥꯒꯤ ꯁꯨꯕ ꯍꯩꯕꯗꯨꯁꯨ
ꯎꯝ
ꯑꯗꯣ ꯑꯗꯨ ꯀꯩꯅꯣꯗꯤ ꯕꯤꯔꯥꯃꯇꯤꯁꯤ ꯕꯣꯔꯥꯗ ꯀꯌꯥ ꯄꯤꯔꯤꯒꯦ
ꯁꯦ ꯁꯤꯃꯦꯟꯁꯦ ꯀꯩꯅꯣꯅꯤ ꯍꯥꯏꯗꯤ ꯁꯤꯃꯦꯟ-ꯁꯤꯃꯦꯟꯒꯤ ꯃꯈꯥ ꯄꯣꯜꯂꯦ ꯑꯩꯈꯣꯏꯅ ꯁꯤꯖꯤꯟꯅ ꯁꯤꯃꯦꯟꯁꯤꯅ ꯂꯨꯄꯥ ꯆꯥꯇ꯭ꯔꯨꯛ ꯌꯥꯡꯈꯩ ꯄꯤꯕ ꯑꯗꯒꯤ ꯆꯧꯉꯥ ꯌꯥꯡꯈꯩ ꯄꯤꯕꯁꯨ ꯂꯩ ꯆꯧꯉꯥ ꯍꯨꯝꯐꯨ ꯄꯤꯕꯁꯨ ꯂꯩ ꯑꯗꯨꯃꯥꯏꯅ ꯑꯗꯨꯗꯤ ꯄꯣꯠ ꯍꯣꯏ ꯃꯈꯜ-ꯃꯈꯜ ꯃꯥꯒꯤ ꯀ꯭ꯋꯥꯂꯤꯇꯤꯗꯨꯒꯤ ꯃꯇꯨꯡ ꯏꯟꯅ ꯄꯣꯠꯁꯦ ꯂꯩꯌꯦꯕ ꯁꯤꯃꯦꯟꯗ ꯐꯥꯎꯕ ꯁꯤꯃꯦꯟ ꯃꯈꯜ ꯑꯍꯨꯝ-ꯃꯔꯤꯃꯨꯛ ꯂꯩꯌꯦꯕ ꯑꯗꯨꯅꯤ ꯑꯩꯈꯣꯏꯅ ꯁꯤꯖꯟꯅꯩꯁꯤꯟꯅ ꯂꯨꯄꯥ ꯆꯥꯇ꯭ꯔꯨꯛ ꯌꯥꯡꯈꯩ ꯄꯤꯕ ꯏꯁꯇꯥꯔꯒ ꯍꯥꯏꯅꯕꯗꯣ ꯏꯁꯇꯥꯔ ꯁꯤꯃꯦꯟꯒ ꯍꯥꯏꯅꯕꯗꯣ ꯑꯗꯨꯒꯤ ꯁꯤꯃꯦꯟꯗꯨꯅꯤ
ꯎꯝ
ꯑꯗꯨꯗꯨ
ꯑꯁ ꯅꯪꯒꯤꯗꯣ ꯋꯥꯔꯤꯖꯦ ꯉꯥꯏꯍꯥꯛ ꯁꯥꯟꯅꯕꯁꯤꯗ ꯏꯪ ꯆꯤꯛꯅ ꯁꯥꯟꯅꯔꯗꯤ ꯐꯗꯧꯅꯤꯉꯣ ꯑꯩꯁꯨ ꯀꯩꯁꯨ ꯀꯨꯏꯗꯧꯗꯤ ꯅꯠꯇꯦ ꯑꯗꯨꯝ ꯊꯝꯃꯗꯧꯅꯤ ꯉꯥꯏꯍꯥꯛ ꯂꯩꯔꯗꯤ
ꯍꯜꯂꯣ ꯇꯥꯕ꯭ꯔꯣ ꯏꯆꯦ
ꯇꯥꯏꯌꯦ ꯇꯥꯏꯌꯦ ꯇꯥꯏꯌꯦ ꯅꯪ ꯇꯥꯕ ꯅꯠꯇ꯭ꯔꯣ꯫
ꯎꯝ ꯇꯥꯔꯦ ꯇꯥꯔꯦ꯫ ꯑꯗꯨꯨꯅꯤ ꯏꯆꯦ꯫ ꯁꯤꯗꯤ ꯍꯧꯖꯤꯛꯀꯥꯟꯁꯨ ꯀꯩ ꯀꯩ ꯀꯩ ꯁꯨꯔꯤꯒꯦ꯫
ꯑꯁ ꯑꯩꯗꯤ ꯊꯣꯏꯗꯣꯛꯄ ꯁꯨꯗꯦ ꯑꯗꯨꯝ ꯅꯥꯔ ꯂꯩꯔꯦꯕꯀꯣ꯫
ꯎꯝ꯫
ꯑꯗꯣ ꯅꯣꯏꯒꯤ ꯀꯩꯅꯣꯒꯤ ꯅꯍꯥꯟ ꯑꯣꯛ꯫ ꯑꯣꯛ ꯌꯣꯟꯒꯅꯤꯅ ꯍꯥꯏꯕꯗꯨꯕꯨ ꯌꯣꯟꯊꯣꯛꯈ꯭ꯔꯕꯣ꯫
ꯁꯦ ꯑꯣꯛ ꯑꯩꯈꯣꯏ ꯉꯍꯥꯟꯗꯣ ꯑꯣꯛ ꯃꯔꯤꯅꯦꯕ꯫
ꯑꯥ꯫
ꯑꯗꯣ ꯑꯅꯤꯃꯗꯤ ꯌꯣꯟꯒ꯭ꯔꯦ ꯑꯅꯤ ꯑꯃ ꯂꯩꯔꯤ ꯏꯆꯦ-ꯏꯆꯦ꯫ ꯄꯥꯝꯃꯗꯤ ꯑꯗꯨꯝ ꯂꯧꯕ ꯌꯥꯅꯤ ꯫
ꯀꯌꯥ ꯀꯌꯥꯗ ꯌꯣꯟꯈ꯭ꯔꯤꯅꯣ꯫
ꯑꯃꯅ ꯂꯨꯄꯥ ꯂꯤꯁꯤꯡ ꯀꯨꯟ ꯃꯉꯥ ꯑꯃꯅ꯫ ꯀꯨꯟꯊ꯭ꯔꯥ ꯃꯉꯥꯗ꯫
ꯂꯥꯛꯕ꯭ꯔꯣ ꯑꯃꯣꯝꯂꯣ꯫
ꯑꯃ ꯂꯥꯕ ꯉꯥꯛꯇꯅꯤꯗ ꯑꯃꯗꯨꯅ ꯈꯔ ꯄꯤꯛꯄ ꯑꯗꯨꯒꯤ꯫
ꯑꯗꯣ ꯍꯧꯖꯤꯛ ꯂꯩꯔꯤꯁꯤꯅ ꯑꯣ ꯀꯌꯥ ꯂꯥꯛꯑꯕ꯭ꯔꯥ ꯑꯃꯣꯅꯣ ꯍꯧꯖꯤꯛꯀꯤꯁꯤꯅ꯫
ꯂꯥꯕ ꯉꯥꯛꯇ ꯑꯣꯏꯔꯝꯒꯅꯤ ꯏꯁꯦ꯫
ꯑꯣ-ꯑꯣ ꯅꯣꯏꯒꯤ ꯈꯨꯅꯨ ꯃꯆꯥ꯫ ꯀꯣꯜꯂꯦꯅ ꯍꯥꯏꯕꯗꯣ ꯀꯃꯥꯏꯅ ꯇꯧꯒꯦ ꯍꯥꯏꯗꯤ ꯑꯩ ꯃꯆꯥ꯫ ꯖꯨꯔꯥ ꯑꯝꯇꯪ ꯂꯧꯅꯤꯡꯉꯦꯕꯀꯣ꯫
ꯎꯝ꯫
ꯑꯗꯨꯒ ꯑꯩꯈꯣꯏꯒꯤ ꯁꯨꯝ ꯍꯧꯗꯣꯡꯅꯅꯕ ꯍꯥꯏꯇꯥꯔꯦꯅꯦ꯫
ꯌꯥꯏ ꯏꯆꯦ ꯂꯋꯣ ꯈꯨꯅꯨꯡ ꯍꯥꯏꯁꯤꯗꯤ ꯌꯥꯝ ꯐ꯭ꯔꯖꯥꯅꯤꯗ꯫ ꯑꯍꯜ ꯂꯃꯟꯅ ꯍꯥꯏꯅꯔꯝꯕꯗꯣ꯫ ꯈꯨꯅꯨꯗꯒꯤ ꯌꯨꯝꯕꯥꯜ ꯂꯣꯟꯗ ꯑꯃꯨꯛ ꯃꯣꯏꯗꯤ ꯀꯨꯞꯁꯟꯕ ꯌꯥꯝ ꯀꯜꯂꯤ ꯈꯣꯠꯂꯤ ꯒꯥꯏ ꯍꯥꯏꯅꯕ꯫ ꯌꯥꯝꯅ ꯍꯩ ꯃꯣꯏꯗꯤ꯫
ꯑꯗꯣ ꯃꯣꯏ ꯃꯤ꯭ꯊꯤ ꯀꯩꯀꯥꯗꯣ꯫ ꯑꯣ ꯃꯣꯏꯗꯤ ꯃꯊꯤꯕ ꯃꯌꯥꯝ ꯐꯥꯏ ꯍꯥꯏꯌꯦ ꯑꯗꯣ ꯀꯃꯥꯏꯅ ꯇꯧꯒꯦ꯫
ꯃꯊꯤꯁꯦ ꯍꯣꯏ ꯃꯊꯤꯕꯨꯗꯤ ꯐꯥꯏ ꯃꯣꯠꯁꯤꯜꯂꯦ ꯃꯣꯏ ꯃꯊꯤ ꯐꯥꯕ ꯈꯣꯠꯄꯗ ꯂꯝꯕꯤ꯫ ꯁꯣꯔꯣꯛꯀꯁꯤ ꯌꯥꯝ ꯃꯣꯠꯜꯂꯤ ꯑꯗꯨꯕꯨ꯫ ꯑ ꯃꯐꯝ ꯃꯣꯏꯒꯤ ꯃꯐꯝꯗ ꯑꯗꯨꯝ ꯊꯝꯃꯒ ꯑꯗꯨꯃꯥꯏꯅ ꯂꯩꯍꯟꯕꯅꯤꯗ꯫
ꯑꯗꯣ ꯃꯥꯒꯤ ꯃꯊꯤꯗꯣ ꯍꯤꯡꯒꯣꯜꯗ ꯍꯥꯞꯄꯗꯣ ꯍꯥꯔ ꯌꯥꯝ ꯀꯥꯟꯅꯩ ꯌꯥꯏꯌꯦ ꯅꯣꯏꯗꯤ ꯍꯥꯞꯇ꯭ꯔꯣ꯫
ꯑꯥ ꯏꯆꯦ ꯑꯩꯈꯣꯏꯒꯤꯗꯤ꯫ ꯃꯥꯊꯤꯖꯦ꯫ ꯍꯥꯞꯄꯗꯤ ꯍꯥꯞꯇ꯭ꯔꯤ ꯍꯧꯖꯤꯛ ꯑꯗꯨꯒ ꯈꯣꯝꯖꯤꯟꯕ ꯈꯣꯠꯄꯗꯤ ꯍꯧꯔꯦ꯫ ꯑꯩꯈꯣꯏꯖꯨ꯫
ꯎꯝ ꯑꯗꯨꯝ ꯍꯥꯞꯆꯜꯂꯣ ꯈꯣꯝꯖꯜꯂꯒ꯫
ꯏꯆꯦ ꯍꯥꯞꯄꯨꯗꯤ ꯍꯥꯞꯇꯔꯤꯕ꯫ ꯀꯝꯄꯁ ꯀꯩ ꯀꯀꯥ ꯁꯦꯝꯕ ꯍꯧꯗ꯭ꯔꯤꯕ ꯑꯗꯨꯕꯨ ꯈꯣꯝꯖꯤꯜꯂꯒꯗꯤ ꯊꯝꯃꯕꯅꯤ꯫
ꯎꯝ꯫
ꯑꯗꯨꯅꯤ꯫
ꯑꯗꯣ ꯑꯗꯣ ꯅꯣꯏꯒꯤ ꯌꯦꯟ꯫ ꯈꯔ ꯂꯣꯏꯕꯗꯨꯗꯤ ꯂꯣꯏꯁꯟꯈꯒ꯭ꯔꯕ ꯅꯠꯇ꯭ꯔ ꯂꯩꯔꯤꯕꯣ꯫
ꯌꯦꯟꯗꯨꯗꯤ ꯆꯦ ꯆꯥꯕꯗ ꯂꯣꯏꯒ꯭ꯔꯦꯗ꯫ ꯌꯦꯡꯒꯗꯣ ꯍꯥꯎꯕꯅꯤ ꯃꯇꯝ ꯑꯃꯗꯗꯤ ꯆꯥꯔꯝꯃꯤꯕ ꯃꯌꯥꯝꯁꯦ꯫ ꯌꯦꯟ ꯀꯨꯟꯃꯨꯛꯇꯣ ꯑꯗꯨꯝ ꯆꯥꯔꯤꯕ
ꯑꯣ ꯍꯣ꯫
ꯍꯧꯖꯤꯛꯇꯤ ꯂꯣꯏꯈ꯭ꯔꯦ ꯃꯇꯝꯁꯦ ꯑꯃꯨꯛ ꯑꯃꯨꯛ ꯂꯣꯏꯈꯛꯇꯣꯏꯅꯦ ꯏꯆꯦ
ꯉꯥꯅꯨꯗꯤ ꯀꯃꯥꯏꯅ ꯇꯧꯒꯦ
ꯉꯥꯅꯨꯖꯤꯠꯁꯦ ꯉꯥꯅꯨꯖꯤꯠ ꯂꯣꯏꯕꯗꯤ ꯐꯔꯛ ꯇꯥꯔꯅꯤ ꯍꯧꯖꯤꯛꯇꯤ ꯃꯣꯏꯗꯤ
ꯃꯌꯥ ꯌꯥꯝ ꯀꯜ ꯂꯦꯕ ꯑꯩꯈꯣꯏꯗꯨꯅ ꯂꯝꯃꯥꯡ ꯑꯣꯏꯕꯣꯏꯗꯤ ꯂꯣꯏꯕ ꯌꯥꯕ ꯑꯗꯨ ꯅꯠꯇꯕ ꯐꯅꯤꯅ ꯃꯤ ꯌꯥꯝꯅ ꯀ꯭ꯔꯤꯀꯦꯠ ꯇꯥꯟꯅꯕ ꯑꯃ ꯐꯕꯅꯤꯅ ꯉꯥꯅꯨ ꯂꯣꯏꯕꯁꯨ ꯅꯨꯡꯉꯥꯏꯔꯣꯏꯕ ꯑꯗꯨꯅ ꯉꯥꯅꯨ ꯂꯣꯏꯔꯔꯣꯏ ꯌꯦꯟꯗꯤ ꯂꯣꯏꯕ ꯌꯥꯏꯌꯦꯕ ꯉꯥꯅꯨꯗꯤ ꯂꯣꯏꯔꯔꯣꯏ ꯑꯗꯨ ꯍꯧꯖꯤꯛꯄꯨꯗꯤ ꯉꯥꯅꯨ ꯑꯅꯤꯃꯨꯛꯇꯤ ꯂꯩꯔꯤ ꯆꯥꯅꯕꯅꯦꯅ ꯊꯝꯕꯅꯤ ꯑꯗꯨꯝ ꯃꯆꯥ ꯗꯥꯔ ꯁꯟꯗꯣꯛꯍꯟꯒꯦꯅ ꯄꯣꯔꯛꯈꯤꯕꯅꯤ ꯑꯗꯣ ꯁꯟꯗꯣꯛꯍꯟꯗ꯭ꯔꯦ ꯆꯥꯅꯕ ꯑꯣꯏꯅ ꯑꯣꯏꯊꯣꯛꯑꯒꯦꯅ
ꯑꯣ-ꯑꯣ ꯑꯁ ꯅꯪꯒꯤꯗꯨꯃꯛ ꯀꯅꯥꯅꯣꯝ ꯋꯥꯔꯤ ꯀꯟꯅ ꯂꯤꯔꯤ ꯃꯅꯤꯡꯗꯨꯗ
ꯑꯣ ꯏꯆꯦ ꯔꯦꯗꯤꯑꯣ ꯋꯥꯔ
ꯎ ꯈꯤꯇꯪ ꯍꯟꯗꯣꯛꯑꯗꯤ ꯐꯗꯧꯅꯤ ꯇꯧꯔꯤꯁꯤ
ꯇꯥꯔꯕ꯭ꯔ ꯏꯆꯦ
ꯍꯣꯏ ꯍꯣꯏ ꯑꯩꯕꯨꯗꯤ ꯑꯗꯨꯝ ꯇꯥꯏꯌꯦ ꯅꯪꯒꯤ ꯃꯅꯤꯡꯒꯤ ꯕꯦꯛꯒ꯭ꯔꯥꯎꯟꯗꯣ ꯌꯥꯝ ꯂꯥꯡꯕꯗꯨꯏ ꯋꯥꯅꯤꯗ
ꯑꯣꯝ ꯆꯦꯛ ꯈꯔ ꯐꯔꯕ
ꯑꯍꯥ ꯐꯥꯗꯦꯗ
ꯇꯥꯔꯕꯣ ꯏꯆꯦ
ꯑꯥ
ꯈꯔ ꯐꯥꯝꯗꯣꯏ ꯃꯥꯗꯁꯦ
ꯍꯣꯏ-ꯍꯣꯏ ꯑꯁ ꯑꯗꯨꯃꯥꯏꯅ ꯈꯔ-ꯈꯔ ꯂꯣꯏꯁꯟꯕꯗꯨꯁꯨ ꯑꯗꯨꯝ ꯀꯥꯟꯅꯕꯅꯤꯅꯦ ꯇꯧꯔꯤꯖꯦ
ꯍꯣꯏꯁꯦ ꯑꯗꯨꯅꯤ ꯑꯩꯈꯣꯏꯁꯤꯅ ꯂꯝ ꯊꯨꯝ ꯂꯝ ꯃꯌꯥꯝꯒ ꯂꯩꯒꯦ ꯍꯥꯏꯔꯗꯤ ꯉꯥꯅꯨ ꯌꯦꯟ ꯁꯟ ꯑꯣꯛ ꯃꯌꯥꯝꯁ ꯂꯣꯏꯔꯒ ꯊꯝꯃꯦ ꯌꯥꯕ ꯅꯠꯇꯕꯅ ꯎꯄꯥꯏ ꯂꯩꯇꯦꯕ ꯑꯗꯨꯅ ꯈꯔ ꯌꯦꯟꯒꯨꯝꯕ ꯌꯥꯝꯅ ꯃꯐꯝ ꯀꯟꯗꯕ ꯑꯗꯒꯤ ꯌꯥꯝ ꯃꯣꯠꯁꯟꯗꯕꯁꯤꯡꯁꯦ ꯁꯤ ꯑꯣꯏꯅ ꯂꯣꯏꯔꯒꯦ ꯇꯧꯕ ꯎꯝ
ꯑꯂꯣ ꯅꯣꯏꯒꯤꯗꯤ ꯀꯩꯅꯣ ꯇꯧꯕꯗꯣ ꯍꯥꯏꯗꯤ ꯏꯟꯖꯥꯡ ꯅꯥꯄꯤꯒꯤꯗꯤꯒꯨꯝꯕꯗꯤ ꯀꯃꯥꯏ ꯀꯃꯥꯏ ꯇꯧꯔꯤꯒꯦ ꯏꯟꯖꯥꯡ ꯅꯥꯄꯤ ꯊꯥꯕ꯭ꯔꯣ ꯍꯟꯗꯛꯁꯤꯕꯨ ꯀꯔꯤ ꯀꯔꯤꯒ ꯊꯥꯔꯤꯒꯦ
ꯍꯜꯂꯣ
ꯇꯥꯏꯌꯦ ꯇꯥꯏꯌꯦ
ꯆꯤꯛꯀꯤꯦꯗꯔꯕ ꯑꯩꯈꯣꯏꯟꯖꯪ ꯅꯥꯄꯤ
ꯍꯟꯗꯛꯁꯦ ꯏꯟꯖꯥꯡ ꯅꯥꯄꯤ ꯀꯩꯀꯩ ꯊꯥꯔꯒꯦ ꯅꯣꯏ ꯍꯤꯡꯒꯣꯜꯗꯨꯕꯣ
ꯏꯆꯦ ꯑꯩꯈꯣꯏ ꯍꯤꯡꯈꯣꯜꯁꯦ ꯍꯟꯗꯛꯁꯦ ꯏꯟꯁꯥꯡ ꯅꯥꯄꯤꯁꯦ ꯑꯌꯥꯝꯕꯅ ꯍꯟꯗꯛꯇꯤ ꯊꯥꯗ꯭ꯔꯦ ꯑꯩꯁꯦ ꯑꯩꯈꯣꯏꯒꯤ ꯌꯨꯝ ꯀꯩꯀꯥ ꯂꯣꯏꯁꯤꯟꯕ
ꯎꯝ
ꯑꯗꯨꯗ ꯌꯨꯝ ꯂꯣꯏꯁꯤꯟꯕꯗ ꯊꯕꯛꯁ ꯇꯧꯅꯤꯡꯪꯗ꯭ꯔꯕ ꯌꯨꯝ ꯀꯩꯀꯣꯏꯁꯤ ꯁꯦꯝꯂꯛꯄ ꯊꯥ
ꯌꯨꯝꯗꯤ ꯂꯣꯏꯁꯟꯈ꯭ꯔꯦ
ꯎꯝ ꯂꯣꯏꯁꯤꯟꯒ꯭ꯔꯦ ꯁꯥꯇ
ꯑꯥ ꯂꯨꯄꯥ ꯀꯌꯥꯃꯨꯛꯀꯗꯤ ꯆꯪꯒ꯭ꯔꯦ
ꯆꯦ ꯑꯩꯅ ꯈꯟꯕꯗ ꯁꯥꯠꯇ ꯍꯩꯕꯗꯨ ꯂꯨꯄꯥ ꯂꯥꯛ ꯅꯤꯄꯥꯟꯗꯤ ꯆꯪꯒ꯭ꯔꯦ
ꯑꯁ ꯌꯥꯝꯃꯤꯅꯦꯀꯣ ꯄꯩꯁꯥꯁꯦ
ꯎꯝ
ꯌꯨꯝ ꯁꯥꯕ ꯍꯥꯏꯁꯤꯗꯤ ꯄꯩꯁꯥ ꯆꯪꯕꯒꯤ ꯑꯔꯣꯏ ꯈꯝ ꯅꯥꯏꯗꯕꯅꯤꯅꯦ
ꯏꯆꯦ ꯍꯥꯏꯗꯤ ꯄꯩꯁꯥ ꯆꯦ ꯄꯥꯏꯒꯦ ꯍꯥꯏꯔ ꯌꯨꯝ ꯍꯥꯟꯅ ꯁꯥꯔꯣꯏ ꯗꯧꯅꯤꯗ
ꯑ
ꯄꯩꯁꯥ ꯂꯩ ꯍꯥꯟ ꯊꯥꯗꯒꯗꯕꯅꯤ
ꯍꯣꯏꯅꯦ ꯍꯣꯏꯅꯦ
ꯅꯣꯏ ꯌꯨꯝ ꯁꯥꯗꯣꯛꯈꯤꯕ ꯍꯥꯢꯁꯦ ꯁꯨꯡ ꯍꯜ ꯍꯟꯂꯛ ꯑꯔꯣꯏꯗꯕ ꯄꯣꯠꯅꯦꯕ
ꯎꯝ ꯎꯝ ꯃꯥꯅꯦ ꯃꯥꯅꯦ
ꯎꯝ ꯑꯗꯨꯅꯦ ꯏꯆꯦ ꯇꯧꯔꯤꯁꯦ ꯁꯥꯏꯠ ꯀꯩꯀꯥ ꯍꯩꯕꯗꯨꯗ ꯍꯤꯡꯒꯣꯜꯁꯨ ꯄꯣꯠ ꯑꯝꯕꯧ ꯊꯥꯕ ꯅꯪꯍꯧꯗ꯭ꯔꯦ ꯍꯥꯏꯗꯤ ꯃꯤꯁꯤꯡꯗꯣ ꯂꯣꯏꯅ ꯊꯕꯛꯇꯣ ꯆꯤꯟꯅꯔꯤꯉꯩꯗ ꯀꯔꯤꯝ ꯇꯧ ꯅꯪꯍꯧꯗ꯭ꯔꯦꯕ
ꯎꯝ ꯎꯝ ꯑꯗꯣ ꯅꯣꯏ ꯌꯨꯝ ꯁꯥ ꯂꯣꯏꯍꯧꯕ ꯗꯨꯝꯗꯤ ꯐꯔꯦ ꯌꯨꯝꯁꯤꯁꯨꯅꯦ ꯁꯥꯗꯕꯁꯨ ꯌꯥꯗꯕ ꯇꯧꯔꯤꯁꯦꯡꯁꯦ
ꯃꯤꯑꯣꯏꯕ ꯍꯥꯏꯁꯦ ꯌꯨꯝꯁꯨ ꯂꯩꯇ꯭ꯔꯗꯤ ꯀꯥꯏꯗ ꯂꯩ ꯔꯨꯅꯤ
ꯎꯝ
ꯎꯝ
ꯑꯗꯣ ꯐꯔꯦ ꯅꯣꯏ ꯌꯨꯝꯁꯥ ꯂꯣꯏꯍꯧꯕꯗꯣ ꯁꯪꯒꯥꯕ ꯈꯣꯠꯄꯒꯗꯤ ꯇꯧꯒ꯭ꯔꯕꯣ ꯄꯨꯔꯥ ꯆꯑꯕꯣ ꯀꯃꯥꯏ ꯇꯧꯔꯒꯦ
ꯆꯦ ꯑꯈꯣꯏꯁꯦ ꯆꯪꯗ꯭ꯔꯤ ꯆꯪꯗꯤ ꯆꯪꯗꯣꯔꯕꯅꯦ ꯑꯗꯣ ꯈꯤꯇꯪ ꯊꯦ ꯍꯥꯏꯗꯤ ꯈꯔ ꯃꯄꯥꯟ ꯅꯨꯡ ꯑ ꯑꯗꯒꯤ ꯗꯂꯤꯒꯗꯣ ꯑ ꯍꯩꯒꯗꯕ ꯈꯣꯠꯀꯗꯕ ꯈꯔ ꯋꯥꯠꯄ ꯗꯨꯒꯤꯅꯦ ꯑꯩꯅ ꯊꯕꯛ ꯇꯧꯔꯤꯝꯅꯦꯅ ꯏꯆꯦ ꯗꯥ ꯑꯗꯨ ꯁꯤꯡꯗꯣ ꯂꯣꯏꯁꯤꯜꯂ ꯆꯪꯒꯦ ꯇꯧꯅꯤꯗ
ꯑꯣ ꯑꯣ ꯑꯣ ꯆꯪꯗꯤ ꯆꯪꯗ꯭ꯔꯤꯕ ꯑꯗꯩ ꯁꯪꯒꯥꯕ ꯈꯣꯠꯄꯒꯤ ꯃꯇꯝꯒꯗꯤ ꯂꯦꯛꯞꯈ꯭ꯔꯕꯣ
ꯁꯪꯒꯥꯕꯁꯦ ꯆꯦ ꯂꯦꯞꯇ꯭ꯔꯤ ꯁꯪꯒꯥꯕꯩꯁꯨ
ꯑꯗꯨꯅ ꯀꯣꯟꯅ ꯍꯥꯏꯗꯤ ꯌꯨꯝꯒꯗꯣ ꯂꯣꯏꯁꯤꯜꯂ ꯃꯇꯨꯡꯗ ꯂꯦꯞꯅꯔꯁꯦ ꯍꯥꯏꯅꯔꯕ
ꯑꯣ ꯑꯣ
ꯑꯗꯨꯅꯤ ꯏꯆꯦ
ꯑꯗꯨꯃꯥꯏꯅ